ꯎ
ꯑꯩ ꯍꯜꯂꯣ
ꯀꯩꯗꯧꯔꯤꯅꯣ ꯅꯪ
ꯑꯩꯔꯣ ꯑꯩ ꯈꯨꯖꯤꯟꯁꯦ ꯇꯦꯛꯑꯦꯅꯅꯦ ꯅꯦꯝꯄꯨꯂꯤꯁ ꯁꯪꯖꯜꯂꯝꯕ
ꯇꯦꯛꯑꯅ ꯅꯦꯝꯄꯣꯂꯤꯁ ꯁꯡꯖꯤꯟꯕꯔꯣ
ꯎꯝ ꯇꯤꯛꯂꯛꯇꯅꯕ
ꯑ
ꯈꯔ ꯇꯦꯛꯄ ꯐꯩꯌꯦꯕ ꯑꯩꯅ ꯈꯨꯁꯤꯟꯁꯦ ꯌꯦꯡꯉꯨꯀꯣ ꯁꯣꯝ ꯅꯥꯀꯟꯒꯤ ꯑꯩꯅ ꯅꯍꯥꯟꯨꯛꯉꯣꯟꯗ ꯑꯃ ꯒ꯭ꯔꯤꯟ ꯃꯆꯨ ꯑꯃ ꯑꯣꯏꯕꯩ ꯇꯥꯏꯞꯇ ꯇꯧꯕꯗꯣ
ꯑꯥ ꯑꯥ ꯑꯥ
ꯈꯪꯕ꯭ꯔꯥ ꯑꯗꯨꯒꯤ ꯃꯅꯨꯡꯗꯣ ꯈꯪꯕ꯭ꯔꯥ ꯑꯩꯁꯦ ꯅꯍꯥꯟꯁꯦ ꯄ꯭ꯔꯤꯊꯤꯍꯣꯢꯒꯤ ꯃꯣꯏ ꯌꯨꯝ ꯆꯦꯛ ꯀꯩꯀꯩ ꯁꯨꯐꯝꯒꯤꯗꯨꯗ ꯐꯝꯃꯦꯕꯀꯣ ꯍꯧꯖꯤꯛ ꯂꯥꯡꯉꯦꯅ ꯑꯩꯈꯣꯏ ꯃꯌꯥꯝꯁꯦ
ꯑꯥ ꯃꯤꯡ ꯄꯥꯟꯒꯅꯟ
ꯑꯥ ꯑꯗꯨꯒꯤꯗꯅꯦ ꯀꯩꯅꯣ ꯇꯧꯋꯤꯅꯦ ꯍꯥꯏꯕ ꯈꯨꯖꯤꯟꯁꯦ ꯀꯃꯥꯏꯅ ꯍꯥꯏꯗꯣꯏꯅꯣ ꯃꯅꯨꯡꯗ ꯍꯣꯕꯗꯣ ꯈꯪꯕ꯭ꯔꯥ
ꯑꯥ
ꯄꯨꯂꯞ ꯈꯣꯏꯕ ꯈꯨꯖꯤꯟ ꯀꯥꯔꯒ ꯑꯣꯏꯅ ꯄꯨꯂꯞ ꯈꯣꯏꯕ ꯀꯩꯅꯣ ꯁꯤꯕꯣ
ꯅꯪꯅꯦ ꯑꯥ ꯈꯨꯖꯤꯟꯁꯨ ꯌꯥꯝ ꯄꯥꯛꯑꯦ ꯑꯗꯣ ꯀꯩꯅꯣ ꯌꯥꯝꯅꯅꯦ ꯅꯦꯜ ꯄꯣꯂꯤꯁ ꯌꯥꯝ ꯇꯣꯏꯅ ꯁꯪꯒꯅꯨꯀꯣ
ꯁꯪꯗꯦꯕ ꯑꯩꯅꯦ ꯃꯃꯥꯡ ꯁꯤꯒꯤ ꯇꯧꯔꯛꯇ꯭ꯔꯤꯉꯩꯗ ꯃꯃꯥꯡꯗ ꯅꯦꯜꯄꯂꯤꯁꯦ ꯍꯥꯏꯗꯤ ꯆꯠꯊꯣꯛꯄꯒꯤ ꯁꯪꯗ꯭ꯔꯦꯕ ꯈꯪꯕ꯭ꯔꯥ ꯑꯅꯤꯔꯛ ꯑꯍꯨꯝꯂꯛ ꯑꯗꯨꯗ ꯑꯩ ꯅꯦꯜꯄꯣꯂꯤꯁ ꯁꯨꯡ ꯏꯁ ꯑꯩ ꯅꯦꯕꯣꯂꯤꯁ ꯈꯣꯡꯗ ꯁꯨꯡ ꯁꯥꯡ ꯁꯨꯡ ꯁꯪꯗꯦ ꯈꯨꯠꯇꯁꯨꯅꯦ ꯑꯃꯨꯛꯃꯨꯛꯀ ꯁꯪꯉꯒꯅꯦ ꯅꯣꯡꯉꯥꯜꯂꯒ ꯑꯗꯨꯝ ꯀꯣꯛꯊꯣꯛꯄꯩ ꯋꯥꯅꯦ ꯑꯩꯩꯅ ꯅꯦꯜꯄꯣꯂꯤꯁ ꯄꯥꯛꯅ ꯁꯪꯒꯥꯟꯗꯦꯕ ꯑꯗꯣ ꯑꯗꯨꯒꯤ ꯇꯥꯏꯃꯤꯡ ꯃꯔꯛꯇꯨꯗ ꯑꯩꯁꯦ ꯅꯦꯜꯄꯂꯤꯁꯁꯦ ꯈꯔꯗꯤ ꯁꯪꯈ꯭ꯔꯦꯕꯀꯣ
ꯎꯝ
ꯑꯗꯒꯤꯅꯦ ꯍꯥꯏꯕ ꯇꯧꯔꯤꯁꯦ ꯑꯗꯒꯤꯔ ꯈꯪꯗꯦꯕ
ꯑꯣꯏꯔꯝꯒꯅꯤꯕ ꯍꯥꯏꯗꯤ ꯑꯩꯁꯨ ꯑꯩꯅꯁꯨ ꯁꯨꯡꯁꯪ ꯁꯪꯗ꯭ꯔꯤꯁꯤꯁꯨ ꯆꯥꯟꯅꯗꯦꯕ
ꯎꯝ
ꯑꯗꯨꯗꯨꯒꯤꯅꯤꯗ ꯎꯝ ꯑꯃꯨꯛ ꯈꯨꯖꯤꯟꯒꯁꯦ ꯀꯩ ꯍꯥꯏꯅꯤ ꯃꯨꯁꯜꯂꯛꯑꯒ ꯆꯦꯛꯈꯥꯏꯔꯛꯇꯣꯏꯕ ꯃꯌꯥꯏꯁꯤꯗ
ꯑꯧ ꯑꯧ ꯑꯧ ꯑꯧ ꯑꯩꯁꯨ ꯑꯃ ꯇꯦꯛꯄꯒꯤ ꯑꯃ ꯃꯃꯤ ꯃꯌꯥꯝꯒ ꯂꯩꯕꯗꯣ
ꯑꯍꯥ ꯑꯥ ꯑꯗꯨꯒ ꯖ꯭ꯔꯦꯠ ꯖ꯭ꯔꯦꯠꯒ ꯁꯦꯠꯇꯠ ꯌꯥꯕꯗꯣ
ꯑꯗꯨ ꯈꯨꯖꯤꯟꯁꯨ ꯄꯥꯗꯔꯤꯛ ꯄꯥꯔꯕꯅꯤꯅꯅꯦ
ꯎꯝ
ꯑꯗꯨꯃꯥꯏꯅ ꯇꯧꯋꯤ ꯑꯗꯩ ꯁꯥꯎꯅꯤꯡꯂꯛꯇꯅ ꯁꯪꯖꯟꯕꯅꯦ ꯑꯩꯁꯨ
ꯎꯝ
ꯑꯗꯨ ꯌꯦꯡꯕꯗ ꯌꯥꯝ ꯍꯩꯅꯗꯕꯗꯣ ꯈꯪꯕ꯭ꯔꯥ
ꯍꯣꯏ
ꯑꯗꯨ ꯑꯣꯏꯕꯗꯣ ꯑꯣꯏ ꯍꯥꯏꯕ ꯈꯪꯕ꯭ꯔꯥ
ꯑꯩꯗꯤ ꯃꯔꯥꯛ ꯑꯃ ꯈꯨꯖꯤꯟꯗꯣ ꯑꯗꯨꯃꯥꯏꯅ ꯇꯧꯕꯒꯤꯗꯤ ꯁꯥꯎꯅꯤꯡꯗꯅ ꯊꯥꯒꯠꯅꯕꯅ ꯀꯥꯏꯗꯅꯕꯅ ꯀꯩꯅꯣꯅ ꯕ꯭ꯂꯦꯛꯅ ꯈ꯭ꯔꯣ ꯈ꯭ꯔꯣ ꯈꯣꯠꯇꯠꯄꯅꯦ
ꯑꯗꯣ ꯑꯗꯣ ꯑꯁꯦꯡꯕꯩ ꯊꯥꯒꯠꯄꯔꯣ ꯑꯩꯁꯨ ꯈꯨꯠꯇꯠꯅꯤꯡꯉꯦ ꯑꯩꯈꯣꯏ ꯆꯦꯅ ꯊꯥꯒꯠꯂꯦꯌꯦ ꯑꯩꯈꯣꯢ ꯎꯝ ꯑꯩꯈꯣꯏ ꯆꯦ ꯂꯩꯕꯀꯣ ꯃꯥꯒꯤ ꯈꯨꯖꯤꯟꯁꯦ ꯌꯥꯝ ꯄꯥꯔꯝꯃꯦ ꯍꯥꯏꯕꯀꯣ ꯑꯗꯣ ꯃꯥꯅ ꯈꯨꯖꯤꯟꯁꯦ ꯑꯗꯨꯝ ꯈꯣꯠ ꯁꯥꯟꯅꯕ ꯑꯗꯨꯝ ꯈꯣꯠ ꯁꯥꯟꯅꯩꯌꯦ ꯊꯥꯒꯠꯅꯕ ꯍꯧꯖꯤꯛꯇꯤꯅꯦ ꯑꯃ ꯊꯥꯔꯒ ꯌꯥꯝ ꯐꯖꯕ ꯑꯣꯏꯕꯗꯣ
ꯑꯥ
ꯑꯣꯏꯔꯦ ꯍꯥꯏꯕ
ꯎꯝ ꯊꯥꯒꯠꯄꯅꯦ ꯑꯩꯁꯨ ꯏꯕꯦꯝꯃ ꯈꯣꯡꯒꯁꯦ ꯀꯩ ꯍꯥꯏꯅꯤ ꯈꯨꯠꯅ ꯑꯣꯏꯅ ꯁꯦꯠꯄ ꯌꯥꯕꯗꯣ ꯈꯪꯕ꯭ꯔꯥ
ꯎꯝ
ꯑꯗꯨꯃꯥꯏꯅ ꯇꯧꯔꯝꯃꯦ ꯍꯥꯏꯕ ꯑꯗꯣ ꯌꯥꯝ ꯅꯪ ꯌꯥꯝ ꯀꯟꯅꯗꯤ ꯈꯣꯠꯂꯨꯅꯨꯀꯣ ꯅꯥꯕꯅꯦ ꯑꯥ ꯃꯅꯨꯡ ꯌꯧꯁꯟꯈ꯭ꯔꯗꯤ ꯑꯗꯨꯅ ꯄꯥꯅ ꯄꯥꯅ ꯁꯨꯝ ꯅꯦꯜꯄꯣꯂꯤꯁ ꯈꯣꯠꯇꯣꯛꯄꯩ ꯃꯑꯣꯡꯗ ꯄꯥꯅ ꯄꯥꯅ ꯁꯨꯝ ꯃꯍꯤ ꯁꯨꯝ ꯆꯠꯍꯟꯕꯩ ꯋꯥꯅꯤꯗ
ꯎꯝ
ꯍꯥꯒꯠꯄꯅꯦ ꯑꯗꯨꯃꯥꯏꯅ ꯇꯧꯕꯗꯣ
ꯑꯦ ꯅꯜꯄꯨꯂꯤꯁ ꯂꯩꯔꯛꯄꯅꯦꯕ ꯅꯍꯥꯟ ꯀꯣꯁꯃꯦꯇꯤꯛꯇꯤ ꯈꯔ ꯀꯨꯏꯔꯦꯕꯀꯣ
ꯎꯝ
ꯑꯗꯨꯗ ꯁꯨꯡꯆꯪ ꯁꯪꯗꯕ ꯑꯗꯨ ꯀꯃꯝꯗꯥꯏꯒꯤ ꯇꯧꯕ ꯑꯗꯨꯃꯥꯏꯅ ꯇꯧꯔ ꯁꯨꯡꯁꯪ ꯁꯪꯗꯕꯤꯅꯦ ꯀꯝ ꯍꯥꯏꯁꯦ ꯀꯝꯕꯨꯗꯤ ꯀꯝꯗ꯭ꯔꯤꯕꯀꯣ
ꯎꯝ
ꯑꯗꯨ ꯈꯨꯖꯤꯟꯁꯤꯁꯨ ꯑꯃꯁꯤꯁꯨ ꯇꯦꯛ ꯇꯧꯔꯛꯑꯦꯕ ꯑꯗꯨꯒꯤ ꯁꯥꯎꯅꯤꯡꯗꯅ ꯑꯩꯅ ꯁꯪꯖꯟꯕ ꯍꯦꯛ ꯈꯨꯖꯤꯟꯁꯦ ꯑꯃ ꯈꯤꯇꯪ ꯈꯥꯛꯄ ꯌꯥꯗꯕ ꯇꯦꯛꯇꯧ ꯍꯥꯟꯅ ꯍꯣꯠꯅꯔ ꯂꯩ ꯍꯥꯏꯕ
ꯎꯝ ꯀꯩꯅꯣꯗꯣ ꯑꯗꯨꯗꯃꯥꯏ ꯀꯝꯃꯗꯤꯅꯦ ꯑꯃ ꯀꯔꯤꯕ ꯎꯝ
ꯔꯤꯃꯨꯚ꯭ꯔ
ꯔꯤꯃꯨꯚꯔꯗ ꯃꯍꯤꯗꯣ ꯍꯥꯏꯖꯤꯟꯕ ꯅꯨꯡꯉꯥꯏꯕꯅꯦ
ꯑꯥ ꯑꯥ ꯌꯥꯕꯅꯤ
ꯎꯝ
ꯃꯍꯤꯗꯨ ꯂꯩꯕ ꯀꯨꯏꯔꯦꯏꯕꯦꯝꯃ ꯃꯍꯤꯒꯗꯨ ꯎꯈꯤꯗꯕ
ꯑꯩꯒꯤ ꯂꯩ ꯑꯩꯈꯣꯢ ꯃꯥꯅ ꯅꯍꯥꯟ ꯂꯩꯔꯛꯄꯩ
ꯎꯝ ꯑꯩꯁꯨ ꯑꯗꯨ ꯃꯍꯤꯗꯣ ꯑꯝꯇ ꯂꯩꯒꯦ ꯇꯧꯕꯅꯦ ꯑꯗꯨꯒꯕ ꯑꯝꯇ ꯍꯥꯏꯗꯤ ꯑꯗꯨꯅ ꯐꯩ ꯀꯥꯟꯅꯕꯩ ꯇꯥꯏꯞꯇ ꯇꯧꯋꯦꯕ
ꯎꯝ
ꯑꯗꯩ ꯑꯩꯈꯣꯏ ꯑꯣꯖꯥꯅ ꯍꯥꯏꯅꯦ ꯊꯥꯏꯅ ꯑꯩꯈꯣꯏ ꯈꯨꯖꯤꯟꯁꯦ ꯃꯁꯥꯒꯤ ꯑꯣꯏꯅ ꯂꯪꯖꯕꯅꯤ ꯍꯥꯏꯕꯅꯦꯕ ꯈꯡꯕ꯭ꯔꯥ
ꯑꯥ
ꯑꯗꯨꯒ ꯑꯩꯈꯣꯏꯅ ꯁꯨꯝ ꯅꯦꯜꯄꯣꯂꯤꯁ ꯁꯪꯉ ꯔꯤꯃꯨꯕꯔꯒꯩ ꯁꯤꯖꯤꯟꯅꯕꯒꯤ ꯃꯊꯛꯀꯤ ꯂꯦꯌꯔꯗꯣ ꯔꯤꯃꯨꯚꯔꯅ ꯁꯨꯝ ꯈꯣꯛꯈ꯭ꯔꯤꯅꯤꯌꯦ
ꯑ ꯍꯥꯏꯗꯤ ꯑꯦꯁꯤꯠꯅꯤꯗꯅ ꯁꯤꯖꯤꯟꯅꯩꯁꯦ
ꯍꯣꯏ ꯑꯗꯣ ꯑꯩꯈꯣꯏ ꯑꯣꯖꯥꯗꯣ ꯍꯥꯏꯗꯤ ꯌꯥꯝꯅ ꯂꯤꯔꯦꯕꯀꯣ ꯌꯥꯝ ꯊꯤꯅ ꯂꯤꯕ ꯍꯥꯏꯁꯦ ꯌꯥꯝ ꯊꯤꯅ ꯂꯤꯔꯦ ꯅꯣꯏ ꯃꯥꯥꯍꯣꯏꯗꯒꯤ ꯑꯍꯟꯒ ꯑꯣꯏꯔꯝꯃꯅꯤꯕ ꯂꯩꯁꯥꯕꯤ ꯑꯗꯨꯝ ꯑꯣꯏꯕ
ꯎꯝ
ꯑꯁ ꯃꯈꯨꯠꯇꯨꯗꯤꯅꯦ ꯈꯨꯨ ꯐꯖꯃ ꯚꯥꯏ
ꯂꯩꯁꯥꯕꯤ ꯑꯣꯏꯔꯕꯅꯤꯅ ꯊꯕꯛ ꯀꯩꯁꯨ ꯂꯩꯔꯝꯃꯣꯏ
ꯎꯝ ꯑꯗꯨꯗꯩ ꯃꯈꯨꯠꯁꯨ ꯌꯥꯝ ꯐꯖꯩꯑꯕ ꯈꯪꯕ꯭ꯔꯥ ꯑꯗꯨꯗꯗꯤ ꯅꯦꯄꯨꯂꯤꯁ ꯀꯌꯥ ꯀꯩꯝꯇ ꯁꯪꯗꯦ ꯑꯗꯨꯗꯒꯤ ꯈꯨꯖꯤꯟꯗꯨꯁꯨ ꯌꯥꯝ ꯊꯤꯅ ꯅꯥꯜꯂꯒ ꯑꯃ ꯅꯨꯄꯤ ꯃꯈꯨꯠ ꯌꯥꯝ ꯐꯖꯕꯗꯣ ꯅꯦꯜꯄ꯭ꯣꯂꯤꯁ ꯀꯩꯝ ꯁꯪꯗꯕꯤ ꯔꯤꯃꯨꯕꯔ ꯍꯥꯏꯗꯤ ꯇ꯭ꯔꯥꯟ ꯈꯨꯖꯤꯟꯁꯤꯁꯨ ꯇ꯭ꯔꯥꯟꯁꯄꯦꯔꯦꯟꯒ ꯀꯔꯤꯝ ꯁꯪꯗꯕꯤꯗ ꯃꯁꯥꯒꯤ ꯑꯣꯏꯅ ꯂꯪ ꯊꯔꯤꯛꯀ ꯂꯪꯉꯒ ꯌꯥꯝ ꯊꯤ ꯅꯥꯟꯕ ꯑꯜꯃꯣꯟ ꯁꯦꯞꯀ ꯇꯥꯔꯒꯀꯣ ꯈꯨꯐꯖ ꯑꯃꯅꯤ ꯏꯕꯦꯝ ꯎꯝ
ꯎꯝ ꯍꯥꯏꯖꯕ ꯋꯥꯅꯤ ꯑꯩꯈꯣꯏ ꯃꯥꯥ ꯍꯣꯏꯅꯣꯏ ꯏꯃꯥꯍꯣꯏꯁꯨ ꯑꯣꯏꯔꯝꯒꯅꯤꯕꯀꯣ ꯑꯩꯈꯣꯏ ꯃꯥꯁꯨ ꯍꯥꯏꯌꯦꯕ ꯃꯣꯏꯅ ꯅꯦꯜꯄꯣꯂꯤꯁ ꯃꯧ ꯑꯣꯏꯔꯀꯥꯟꯗ ꯁꯪꯅꯤꯡꯉꯛꯏꯁꯦ ꯍꯥꯏꯗꯤ ꯆꯠꯊꯣꯛ ꯈꯣꯠ ꯑꯇꯣꯞꯄꯗ ꯈꯨꯠꯇꯣ ꯊꯕꯛ ꯏꯪꯈꯥꯡ ꯇꯧꯔꯕꯅꯤꯅ ꯃꯣꯠꯁꯤꯜꯂꯤꯗꯅ ꯀꯣꯛꯎ ꯌꯥꯗꯕ ꯆꯨꯁꯟꯕ ꯀꯛꯏ ꯆꯨꯕꯩ ꯇꯥꯏꯞ ꯇꯧꯕ ꯂꯩꯕꯗꯣ ꯏ ꯏꯀꯥꯏꯕꯩ ꯁꯪꯕꯅꯦ ꯍꯥꯏꯕ ꯑꯌꯥꯝꯕꯅ
ꯃꯥꯅꯦ ꯍꯥꯏꯌꯦ ꯑꯩꯈꯣꯏꯖꯥ ꯍꯣꯏꯅꯁꯨ
ꯎꯝ ꯎꯝ
ꯇꯨꯁꯟꯗ ꯈꯣꯠꯆꯟꯕ ꯇꯧꯕꯗꯣ
ꯎꯝ
ꯑꯗꯨ ꯏꯕꯦꯝ ꯑꯩꯈꯣꯏ ꯍꯥꯏꯕ ꯋꯥꯅꯦ ꯅꯪ ꯏꯕꯥꯅꯤ ꯍꯥꯏꯅꯔꯤ ꯍꯥꯞꯀꯦ ꯌꯨꯝ ꯍꯥꯏꯖꯤꯛ ꯀꯩ ꯀꯩ ꯃꯌꯥꯝ ꯐꯦꯡꯕ ꯈꯣꯠꯄ ꯃꯌꯥꯝ ꯇꯧꯕꯅꯤ ꯌꯥꯔꯣꯏꯕ ꯀꯩꯁꯨ
ꯌꯥꯗꯦꯍꯥꯏꯕ
ꯍꯩꯅ ꯊꯕꯛꯀ ꯇꯧꯔꯒ ꯅꯥꯟꯅ ꯍꯥꯞꯇꯣꯏ ꯃꯉꯥꯏ
ꯃꯥꯅꯦ ꯑꯗꯨꯗꯩ ꯊꯕꯛ ꯆꯠꯂꯒ ꯍꯞ ꯇꯧꯗ ꯃꯉꯥꯏꯔꯤꯕꯦꯝ ꯗꯣꯏꯁꯤ ꯌꯨꯝ ꯍꯥꯏꯌꯦꯗꯅ
ꯑꯗꯨꯅꯦ
ꯑꯗꯣ ꯃꯣꯏꯁꯨ ꯁꯨꯝ ꯇꯧꯕꯤꯕꯒꯤ ꯍꯦꯕꯤꯠꯇꯅꯦ ꯈꯪꯉꯕ꯭ꯔꯥ ꯑꯩꯈꯣꯏꯅ ꯈꯤꯇꯪ ꯇꯧꯗꯕ ꯀꯥꯟꯗ ꯁꯥꯎꯅꯤꯡꯕꯤꯗꯣ ꯑꯣꯏ ꯍꯥꯏꯕ ꯑꯗꯨꯅ ꯑꯩ ꯁꯥꯎꯅꯤꯡꯉꯛꯏꯁꯦ
ꯑꯩꯁꯨ ꯁꯥꯎꯅꯤꯡꯉꯏꯁꯦ ꯑꯣꯏꯗꯩ ꯑꯩꯁꯨ ꯑꯣꯏꯕꯣ ꯑꯗꯨꯃꯥꯏꯅ ꯇꯧꯕꯗꯣ
ꯑꯗꯨꯗꯤ ꯁꯨꯛꯇꯧ ꯇꯧꯔꯔꯣꯏꯒꯦ ꯅꯣꯏꯅ ꯇꯧꯍꯟꯅꯤꯡꯕ ꯅꯣꯡ ꯐꯥꯗꯣꯛ ꯑꯣꯏꯅ ꯇꯧꯔꯒꯦ ꯍꯥꯏꯅꯤꯡꯉꯛꯑꯦꯕ
ꯃꯥꯅꯦ ꯑꯩꯁꯨ ꯍꯥꯏꯅꯤꯡꯉꯤ ꯑꯗꯨꯃꯥꯏꯅ
ꯍꯥꯏꯗꯤ ꯅꯨꯡꯇꯤꯒꯤ ꯁꯨꯝ ꯇꯧꯔꯒ ꯅꯣꯡ ꯐꯥꯗꯣꯛꯀ ꯂꯦꯞꯄꯗꯒ ꯋꯥ ꯉꯥꯡ ꯉꯥꯛꯑꯗꯤ ꯁꯥꯎꯅꯤꯡꯉꯛꯇ꯭ꯔꯣ
ꯎꯝ ꯑꯗꯨꯒ ꯇꯧꯔꯝꯗꯥꯏꯗꯒ ꯍꯥꯏꯖꯜꯂꯛꯄꯁꯦ
ꯎꯝ ꯇꯧꯔꯝꯗꯥꯏꯗ ꯍꯥꯏꯕꯁꯤꯃꯗꯤ ꯑꯁ
ꯍꯣꯏ ꯇꯧꯔꯛꯀꯦ ꯑꯗꯣ ꯃꯤ ꯈꯨꯗꯤꯡꯃꯛꯀꯤꯅꯦꯕꯀꯣ ꯍꯥꯏꯗꯤ ꯇꯒ ꯊꯦꯡꯅꯕꯗꯨ
ꯎꯝ
ꯇꯧꯒꯦ ꯇꯧꯔꯝꯃꯒ ꯍꯥꯏꯖꯤꯜꯂꯛꯄ ꯀꯥꯝꯒꯅ ꯁꯥꯎꯅꯤꯡꯕꯗꯣ
ꯎꯝ ꯑꯗꯨ ꯃꯅꯤ ꯌꯥꯝ ꯊꯤꯅꯥ ꯁꯥꯎꯅꯤ
ꯆꯥꯛ ꯃꯃꯥꯟ ꯊꯣꯡꯉꯦꯔꯥ
ꯎꯝ ꯏꯕꯦꯝ ꯉꯁꯥꯏꯗꯒꯤ ꯏꯔꯨꯖꯕ ꯉꯥꯏꯅꯕꯗꯀꯣ ꯈꯨꯕꯥ ꯑꯣꯏꯕ꯭ꯔꯦꯁ ꯑꯨ ꯁꯔ ꯈꯨꯕꯥꯗꯤ ꯈꯔꯕꯨꯨꯡ ꯉꯟꯒꯦ ꯑꯕꯨꯡ ꯑꯃꯨꯛ ꯉꯥꯏ ꯑꯗꯒꯤ ꯑꯩ ꯑꯃꯨꯛ ꯉꯥꯏ ꯑꯩꯈꯣꯏ ꯃꯥꯅ ꯈ꯭ꯋꯥꯏ ꯂꯥꯛꯇ ꯂꯨꯖꯍꯟꯕꯗꯣ ꯑꯩꯈꯣꯏ ꯃꯥꯥꯏꯅ ꯍꯧꯒꯠꯂꯤꯅꯦꯕ ꯈ꯭ꯋꯥꯏ ꯂꯥꯏꯇꯨꯖꯟꯕ ꯑꯃ ꯑꯒꯣꯠꯄꯒ ꯑꯃ ꯂꯨꯍꯧꯗꯗꯤ ꯑꯃ ꯀꯩꯅꯣꯝ ꯇꯧꯕꯗꯣ ꯇꯧꯕꯅꯦ ꯍꯥꯏ ꯂꯨꯔꯗꯤ
ꯅꯪꯗꯤ ꯅꯪ ꯅꯪ ꯅꯪ ꯀꯩꯅꯣ ꯍꯥꯏꯒꯦ ꯅꯪꯒꯤ ꯅꯪꯅ ꯅꯪ ꯅꯨꯡꯗꯥꯡ ꯋꯥꯏꯔꯝ ꯂꯨꯖꯧ ꯅꯣ ꯅꯪ ꯅꯨꯡꯗꯥꯡ ꯋꯥꯏꯔꯝ ꯂꯣꯏꯖꯧ ꯅꯪ ꯏꯕꯦꯝ ꯃꯃꯥꯅ
ꯑꯗꯣ ꯍꯧꯖꯤꯛꯄꯨꯗꯤ ꯅꯨꯡꯊꯤꯟꯗ ꯑꯃꯨꯛ ꯑꯣꯟꯊꯔꯦ
ꯎꯝ
ꯊꯕꯛ ꯂꯣꯏꯔꯦ ꯑꯩꯈꯣꯏꯗ ꯍꯥꯏꯗꯤꯀꯣ ꯑꯩ ꯑꯩꯒꯤꯅꯦ ꯑꯃ ꯊꯕꯛꯀꯨꯝꯕ ꯀꯣꯂꯦꯖꯀꯨꯝꯕ ꯑꯃ ꯊꯕꯛ ꯆꯠꯄꯗ ꯀꯥꯟꯗ ꯑꯌꯨꯛ ꯉꯟꯇꯥ ꯂꯨꯖꯕꯩ ꯋꯥꯅꯦꯕ ꯊꯕꯛ ꯂꯩꯔꯀꯥꯟꯗ ꯊꯕꯛ ꯁꯨꯛ ꯂꯩꯩ ꯂꯩꯇ꯭ꯔꯒꯗꯤ ꯑꯃ ꯌꯨꯝꯒꯤ ꯊꯕꯛ ꯇꯧꯕꯗꯗꯤ ꯏꯔꯨꯖꯊꯣꯛꯑꯀꯥꯟꯗ ꯍꯥꯏꯗꯤ ꯀꯣꯜ ꯂꯤ ꯐꯦꯡꯕꯕꯨ ꯑꯣꯏꯔꯣ ꯏꯃꯨꯡ ꯂꯣꯏꯁꯟꯕ ꯆꯦꯡ ꯈꯠꯄ ꯐꯤ ꯁꯨꯕ ꯇꯧꯕꯁꯦ ꯏꯖꯕ ꯂꯣꯏꯔꯕ ꯃꯇꯨꯡꯗ ꯇꯧꯕꯁꯦ ꯅꯨꯡꯊꯤꯟꯗ ꯑꯗꯨꯝ ꯏꯁꯥꯁꯦ ꯃꯣꯠꯄꯩ ꯇꯥꯏꯞ ꯇꯧ ꯂꯩ ꯍꯥꯏꯕ
ꯇꯧꯕꯅꯦ ꯑꯗꯨꯅꯅꯦ ꯑꯩꯁꯨ ꯑꯅꯤꯔꯛ ꯑꯅꯤꯔꯛ ꯍꯟꯕ ꯌꯥꯝ ꯌꯥꯎꯏꯕꯦꯝ
ꯑꯗꯨꯗꯨꯅ ꯊꯕꯛ ꯂꯣꯏꯔꯒ ꯑꯣꯏꯅ ꯂꯨꯖꯒꯦꯗ ꯈꯜꯂꯛꯄꯗ ꯑꯗꯨꯝ ꯃꯤ ꯑꯥ ꯌꯧꯈꯤꯕ ꯄꯨꯡꯗꯣ
ꯃꯟꯅꯦ ꯑꯩꯗꯤꯅꯦ ꯑꯩꯈꯃꯗ ꯍꯥꯏꯅꯦꯕ ꯏꯔꯨꯖꯕꯁꯦ ꯅꯨꯡꯊꯤꯟꯗ ꯑꯣꯏꯅ ꯏꯨꯔꯨꯁꯤꯔꯣ ꯍꯪꯗꯦꯅꯨꯡ ꯎ ꯑꯌꯨꯛꯇ ꯂꯨꯕꯁꯦ ꯑꯥ ꯏꯔꯨꯖꯗꯕꯒ ꯆꯞ ꯃꯥꯟꯅꯩꯅꯦ ꯍꯥꯏꯕ ꯑꯗꯨ ꯅꯨꯡꯊꯤꯟꯁꯤ ꯑꯃꯨꯛ ꯇꯥꯏꯃꯤꯡꯗꯤ ꯑꯁ ꯌꯥꯝ ꯁꯥꯔꯛꯄꯒꯤ ꯇꯥꯏꯃꯤꯡꯗꯨ ꯑꯣꯏꯗꯣꯏꯅꯣ ꯍꯥꯏꯗꯤ ꯑꯉꯥꯡ ꯇꯨꯏꯁꯟꯗ ꯄꯨꯡ ꯃꯔꯤ ꯁ꯭ꯋꯥꯏꯗꯗꯒꯤ ꯂꯥꯛꯄꯅꯤꯅꯅꯦ
ꯎꯝ
ꯁꯥꯔꯛꯄꯒꯤ ꯇꯥꯏꯃꯤꯡ ꯑꯣꯏꯕꯅꯤꯅ ꯑꯗꯣ ꯍꯥꯏꯗꯤ ꯅꯣꯏꯒꯤꯅ ꯑꯃꯨꯛ ꯕꯥꯔ ꯑꯗꯨꯝ ꯑꯣꯏꯗꯅ ꯑꯩꯈꯣꯏꯅ ꯑꯃꯨꯛ ꯄꯔꯥ ꯃꯅꯤꯡꯅꯤꯗꯅ
ꯎꯝ ꯅꯨꯡꯊꯤꯟ ꯍꯥꯏꯁꯦ ꯑꯩꯅ ꯂꯨꯖꯕꯁꯦ ꯍꯧꯖꯤꯛꯇꯤ ꯇꯔꯥꯃꯥꯊꯣꯏꯗꯒꯤꯅ ꯑꯃ ꯕꯧ ꯃꯅꯨꯡꯗ ꯑꯗꯨꯝ ꯂꯨꯖꯔꯦ
ꯎꯝ ꯌꯥꯏ ꯀꯩꯅꯣ ꯇꯔꯥꯃꯥꯊꯣꯏꯗꯣ ꯍꯥꯏꯔꯛꯑꯣ
ꯅꯣꯡ ꯐꯥꯗꯣꯛꯅꯦ ꯊꯦꯡꯕ ꯄꯨꯡ ꯃꯔꯤ ꯃꯉꯥ ꯇꯥꯕꯁꯨ ꯌꯥꯎꯏ
ꯎꯝ ꯑꯗꯩ ꯑꯩꯈꯣꯏꯗꯤ ꯑꯃꯨꯛꯅꯦ ꯑꯃ ꯃꯄꯥꯟ ꯑꯣꯏꯕꯅꯤ ꯑꯃ ꯅꯨꯡꯁꯥ ꯌꯥꯝ ꯉꯟꯅ ꯂꯨꯍꯧꯗ꯭ꯔꯒꯗꯤ ꯑꯃꯨꯛ ꯌꯥꯗꯕ ꯑꯃꯨꯛ ꯃꯌꯥꯏꯗ ꯄꯨꯡ ꯃꯥꯄꯟ ꯇꯔꯥ ꯁ꯭ꯋꯥꯏꯗ ꯂꯨꯕꯗꯝ ꯅꯨꯡꯁꯥ ꯊꯣꯛ ꯑꯣꯏ ꯅꯨꯡꯁꯥ ꯌꯩꯕꯒꯤ ꯑꯩ ꯅꯍꯥꯟ ꯅꯣꯟꯗ ꯎꯠꯂꯤꯗꯨꯣ ꯈꯨꯠꯇꯣ ꯆꯣꯠꯂꯀꯥꯟ ꯁꯣꯛꯎꯕꯗꯣ ꯌꯦꯠꯅ ꯀꯩꯝ ꯇꯧꯔꯤ ꯅꯠꯇ꯭ꯔꯒ ꯑꯗꯨꯃꯥꯏꯅ ꯑꯗꯨꯃꯥꯏꯅ ꯇꯧꯕ ꯋꯥꯅꯤ ꯑꯗꯨ ꯅꯨꯡꯁꯥ ꯊꯣꯛꯇ꯭ꯔꯗꯤ ꯑꯃꯨꯛ ꯐꯩꯕ ꯂꯨꯕꯗꯣ ꯅꯨꯡꯁꯥ ꯊꯣꯛꯍꯜꯂꯨꯖꯕꯗꯨꯗꯤ ꯃꯥ ꯏꯔꯨ ꯂꯨꯕꯥꯝ ꯂꯛꯐꯝ ꯈꯪꯗꯕꯗꯣ ꯈꯪꯕ꯭ꯔꯥ
ꯑ ꯀꯩꯅꯣ ꯇꯧ ꯌꯥꯅꯤꯌꯦ ꯑꯥ ꯅꯣꯏꯒꯤ ꯀꯣꯟ ꯐꯦꯡꯐꯝ ꯑꯣ ꯏꯔꯨꯖꯕꯝꯗꯣ
ꯎꯝ
ꯍꯥꯏꯗꯤ ꯅꯣꯡ ꯆꯨꯔꯒꯁꯨ ꯀꯣꯟꯣꯟ ꯐꯦꯟꯐꯝ ꯈꯪꯉꯝꯃꯣꯏꯗꯅꯖꯤꯝ ꯖꯤꯡꯒꯔ ꯑꯃꯅ ꯑꯃꯅꯤ ꯇꯧꯔꯒ ꯃꯅꯥ ꯑꯃꯅꯕꯨꯛ ꯀꯣꯟꯅꯅꯤꯗ ꯗꯝꯕꯨꯔ ꯇꯧꯔꯒ ꯑꯗꯨꯒꯤ ꯃꯄꯥꯥꯟꯗꯨ ꯈꯛ ꯃꯊꯛꯇꯣ ꯈꯪꯒꯠꯄꯗꯤ
ꯑꯦꯃ ꯈꯜꯂꯝꯃꯦ ꯑꯗꯨꯃꯥꯏꯅ ꯇꯧꯔ ꯈꯜꯂꯝꯃꯤꯁꯤꯡꯒ ꯂꯣꯏ ꯁꯥꯡꯅ ꯁꯥꯡꯅ ꯑꯩꯈꯣꯏ ꯕꯥꯁꯤꯅꯅꯦ ꯉꯥ ꯀꯩꯕꯥ ꯀꯥꯔꯣ ꯊꯥꯖꯕꯗꯒꯤ
ꯑꯥ
ꯌꯥꯈꯤꯗ꯭ꯔꯤꯕ
ꯑꯣ ꯑꯗꯨ ꯑꯗꯨ ꯈꯜꯂꯗꯤ ꯈꯤꯇꯪꯗꯁꯨ ꯎꯝ ꯅꯨꯡꯉꯥꯏꯗꯅ ꯃꯔꯨꯝ ꯃꯔꯥꯡ ꯇꯥꯏꯗꯅ
ꯃꯥꯅꯦ ꯅꯣꯏ ꯍꯩꯅꯧ ꯅꯣꯏ ꯍꯩꯅꯧꯗ ꯄꯥꯜꯂꯤꯕ ꯅꯠꯇ꯭ꯔꯣ
ꯄꯥꯜꯂꯤꯌꯦ
ꯎꯝ ꯁꯨꯡꯀꯥꯟ ꯆꯥꯥꯁꯦꯕ
ꯑꯉꯥꯡ ꯇꯥꯗꯗꯅ ꯍꯥꯏꯁꯦ
ꯑꯗꯨ ꯍꯥꯏꯔꯒꯅꯦ ꯑꯩ ꯍꯧꯖꯤꯛꯄꯨꯗꯤ ꯅꯠꯇꯦ ꯈꯔ ꯋꯥꯠꯈꯤꯅꯦꯕꯀꯣ ꯈꯔ ꯈꯔ ꯂꯩꯔꯒ ꯑꯩ ꯗ꯭ꯔꯦꯒꯣꯟ ꯐ꯭ꯔꯨꯠ ꯂꯧꯗꯣꯏꯅꯤ ꯗ꯭ꯔꯦꯒꯣꯟ ꯐ꯭ꯔꯨꯠ ꯍꯥꯏꯕꯗꯤ ꯃꯁꯥ ꯀꯩꯗꯣ ꯂꯧꯗꯣꯏꯅꯤꯀꯣ
ꯂꯥꯛꯑꯣ ꯂꯥꯛꯑꯣ ꯔꯥꯒꯣꯟ ꯐꯨꯠꯁꯨ ꯍꯟꯗꯛꯇꯤ ꯎꯝ ꯂꯧꯑꯣ ꯂꯧꯑꯣ ꯑꯩ ꯑ
ꯑꯩ ꯀꯩꯅꯣ ꯍꯥꯏꯒꯦꯕ ꯄꯤꯔꯛꯄꯗꯨ ꯀꯩꯅꯣ ꯇꯧꯒ꯭ꯔꯦ ꯍꯥꯏꯕ ꯍꯥꯏꯗꯤ ꯑꯩꯈꯣꯏ ꯌꯨꯝꯒꯤ ꯃꯌꯥꯝ ꯊꯥꯡꯗꯣꯛꯅꯕꯒꯤꯅ ꯀꯥꯏ ꯊꯝꯈ꯭ꯔꯕ ꯈꯪꯗ꯭ꯔꯕ ꯂꯩꯗꯤ ꯂꯩꯝꯗꯣꯏꯅ ꯑꯗꯨ ꯀꯗꯥꯏ ꯊꯝꯖꯤꯟꯈ꯭ꯔꯕꯅꯣ ꯀꯔꯤꯗꯣ ꯑꯩꯈꯃꯅꯁꯨ ꯈꯪꯍꯧꯗ꯭ꯔꯦꯌꯦ
ꯑ ꯑꯁꯤꯒꯤꯅꯦ ꯄꯥꯟꯕ ꯂꯣꯏꯔꯀꯥꯟꯗ ꯀꯛꯄꯩ ꯇꯥꯏꯃꯤꯡꯗꯣ ꯍꯥꯏꯗꯤ ꯑꯗꯨꯗ ꯄꯤꯔꯛꯀꯦ ꯃꯁꯥ ꯑꯔꯤꯕ ꯑꯣꯔ ꯍꯥꯏꯗꯤ ꯃꯁꯥꯗꯣ ꯐꯅ ꯊꯤꯖꯖꯅꯣꯅꯕ ꯄꯥꯟꯈꯤꯕ ꯃꯁꯥ ꯑꯣꯏꯇꯥꯥꯔꯗꯤ ꯊꯨꯅ ꯄꯥꯟꯗꯣꯏꯅꯦꯕ ꯍꯥꯏꯗꯤ ꯑꯁ ꯑꯄꯥꯟꯈꯤꯕ ꯃꯁꯥꯅ ꯊꯨꯅ ꯄꯥꯜꯂꯦꯕ ꯄꯥꯟꯗ꯭ꯔꯤꯕ ꯃꯁꯥꯗꯒꯤꯗꯤ
ꯎꯝ ꯑꯅꯤꯔꯛ ꯑꯍꯨꯝꯂ ꯄꯤꯔꯛꯑꯣ
ꯄꯤꯔꯛꯒꯦ
ꯎꯝ ꯍꯥꯏꯗꯤ ꯊꯤꯑꯦ ꯑꯩꯒꯤꯗꯣ ꯌꯥꯝ ꯍꯥꯏꯗꯤ ꯄꯥꯝꯕꯤ ꯑꯅꯤ ꯊꯥꯗꯣꯛꯈ꯭ꯔꯕꯅꯦꯕ ꯌꯥꯝ ꯁꯥꯡ ꯁꯥꯡꯅ ꯆꯠꯇꯅꯒ ꯇꯧꯔꯕꯅꯦꯕ ꯑꯃ ꯃꯆꯥ ꯃꯆꯥꯒ ꯆꯣꯡꯈꯠꯂꯛꯄꯗꯣ ꯀꯩꯅꯣꯒꯤ ꯑꯃꯥ ꯂꯩ ꯆꯣꯡꯈꯠꯄꯩ ꯒ ꯇꯧꯔꯛꯄꯗꯣ ꯑꯗꯨꯃꯥꯏꯅꯒ ꯇꯧꯔꯕꯅꯦꯕ ꯑꯗꯨꯒꯅꯦ
ꯎꯝ
ꯌꯨꯝ ꯁꯥꯕꯒꯤꯗ ꯒ꯭ꯌꯥꯟ ꯑꯝ ꯇꯥꯒꯤꯗ꯭ꯔꯦꯕ
ꯎꯝ
ꯑꯗꯥꯒꯤ ꯅꯨꯡꯁꯥꯁꯨ ꯄꯥꯛ ꯐꯪꯗꯕꯒꯤ ꯌꯥꯝ ꯋꯥꯕꯗꯣ
ꯎꯝ ꯎꯝ ꯃꯣꯏꯗꯤꯅꯦ ꯗꯦꯖ꯭ꯔ꯭ꯠ ꯑ ꯗꯦꯖ꯭ꯔ꯭ꯠꯀꯤ ꯇꯥꯏꯞꯇ ꯇꯧꯋꯦ ꯍꯥꯏꯕ ꯑꯆꯣꯠꯄ ꯃꯐꯝ ꯄꯥꯝꯗꯦꯕ ꯑꯀꯪꯕ ꯃꯐꯝ ꯑꯝ ꯅꯨꯡꯁꯥ ꯁꯥꯕ ꯥꯟꯗ ꯈ꯭ꯔ ꯂꯥꯎꯕ ꯄꯥꯝꯃꯦꯕ ꯎꯝ
ꯎꯝ ꯑꯈꯣꯏ ꯃꯌꯥꯏ ꯍꯣꯏꯒꯤꯗꯤ ꯃꯊꯛ ꯊꯥꯕꯗꯣ ꯅꯨꯡꯁꯥꯗꯣ ꯁꯥꯕ ꯐꯪꯕꯅꯤꯅꯀꯣ
ꯑꯥ
ꯑꯗꯨꯝ ꯃꯣꯏꯒꯤꯗꯤ ꯍꯥꯏꯗꯤ ꯄꯥꯜꯂꯛꯄꯗꯣ ꯈꯔ ꯈꯔ ꯇꯧꯕꯗꯣ ꯍꯧꯔꯦꯕ
ꯎꯝ ꯑꯩꯗꯣ ꯑꯈꯣꯏ ꯕꯗ ꯅꯪ ꯑꯇꯩ ꯊꯥꯔꯣꯏꯗꯣꯏ ꯑꯣꯏꯇ꯭ꯥꯔꯗꯤ ꯆꯣꯡꯒꯥꯡ ꯇꯧꯔꯒ ꯄꯥꯔꯦꯡ ꯊꯥꯥꯖꯦ ꯍꯥꯏꯕꯅꯦ ꯑꯈꯣꯏꯕꯥꯅ ꯌꯥꯗꯦ ꯃꯥ__ ꯇꯣꯞꯄ ꯄꯥꯝꯕꯤ ꯊꯥꯅꯤ ꯑꯁ ꯑꯈꯣꯢꯃꯥ ꯊꯕꯤꯕꯨ ꯊꯥꯕꯣ ꯋꯣ ꯂꯣꯏꯔꯦ ꯃꯊꯛꯁꯤꯗ
ꯎꯝ ꯍꯨꯝ ꯐꯔꯕꯅꯦ ꯢꯕꯦꯝꯃꯥ
ꯎꯝ ꯈꯥꯃꯦꯟ ꯈꯔ ꯊꯥ ꯍꯋꯥꯏ ꯑꯁꯥꯡ ꯕꯤ ꯈꯔ ꯊꯥ
ꯎꯝ ꯈꯥꯃꯦꯟ ꯊꯥꯕꯗꯣ ꯐꯩ
ꯎꯝ ꯈꯥꯃꯦꯟ ꯑꯁꯥꯡꯕꯤꯗꯣ
ꯎꯝ
ꯎꯝ ꯐꯔꯦ ꯐꯔꯦ ꯊꯝꯃꯣ ꯊꯝꯃꯣ
ꯍꯣ ꯍꯣꯏ ꯊꯝꯃꯒꯦꯀꯣ ꯎꯝ